ꯑꯦꯁꯇꯥꯕ꯭ꯔꯥ
ꯑ ꯇꯥꯏꯌꯦ ꯕꯔꯣ
ꯑꯁ ꯅꯪꯒꯤ ꯅꯝꯕꯔꯗꯤ ꯌꯥꯝ ꯂꯣꯏꯗ ꯁꯦꯟ ꯑꯣꯏꯕ ꯇꯋꯦ ꯎꯝ
ꯑꯩ ꯇꯧꯔꯛꯄꯗ ꯑꯃꯨꯛꯀ ꯃꯊꯟꯗꯝ ꯆꯠꯄ ꯃꯨꯀꯥ ꯀꯥꯏꯗ ꯂꯩꯒꯦ
ꯑꯁ ꯑꯗꯅꯤꯗ
ꯑꯣ ꯏꯝꯐꯥꯜꯗ ꯅꯠꯇ꯭ꯔꯣ
ꯆꯛ ꯆꯥꯔꯤꯕꯔꯣ
ꯆꯥꯛ ꯊꯣꯡꯗ꯭ꯔꯤꯗ ꯑꯈꯣꯏꯗꯤ ꯋꯥꯠꯂꯤꯌꯦ
ꯑꯁ ꯑꯁ ꯊꯦꯡꯉꯤꯍꯦ
ꯍꯣꯏ ꯈꯔ ꯊꯦꯡꯉꯦ
ꯁꯛ ꯁꯝ ꯇꯟꯅꯗꯧꯔꯦ ꯄꯨꯡ ꯅꯤꯄꯥꯟ ꯋꯥꯏꯗ ꯆꯥꯅꯤ ꯈꯣꯏꯗꯤ
ꯑꯣ ꯀꯩ ꯏꯟꯁꯥꯡ ꯆꯥꯔꯅꯤ
ꯁꯗꯦꯁꯤ ꯁꯠꯇꯔꯗꯦꯒꯤ ꯁꯇꯔꯗꯦ ꯅꯨꯃꯤꯒꯤꯗꯤ ꯁꯥ ꯆꯥꯒꯗ꯭ꯔꯥ ꯈꯪꯗꯦ ꯃꯥ ꯀꯔꯤ ꯏꯆꯪ ꯊꯣꯡꯉꯒ ꯂꯩꯕꯅꯣ ꯈꯪꯗꯦ ꯉꯥ ꯊꯣꯡꯕ꯭ꯔꯥ ꯁꯥ ꯌꯦꯟ ꯊꯣꯡꯕ ꯈꯪꯗꯦ ꯑꯩꯗꯨꯦ ꯆꯅꯤꯉꯥꯏ ꯈꯇꯅꯦꯕ ꯈꯣꯏꯗꯤ
ꯑꯁ ꯌꯥꯝ ꯍꯤꯋꯦꯀꯣ ꯑꯗꯨꯗꯤ
ꯑꯁ ꯊꯤ ꯅꯨꯪꯉꯥꯏꯕꯁꯨ ꯅꯠꯇꯦ ꯍ ꯑꯁ
ꯑꯗꯨꯗꯤ ꯍꯣꯁꯇꯦꯜꯒꯨꯝꯕ ꯂꯩꯕ꯭ꯔꯥ ꯅꯠꯇ꯭ꯔꯒ
ꯑꯁ ꯈꯣꯏꯗꯤ ꯊꯕꯛ ꯇꯧꯔ ꯂꯩꯝꯅꯤ
ꯑꯣ
ꯊꯕꯛ ꯇꯧꯅꯤꯅ ꯃꯤꯒꯤ ꯃꯈꯥꯗ ꯂꯩꯝꯅꯤꯅ ꯍꯥꯏꯁ
ꯊꯕꯛ ꯇꯧꯕꯅ ꯍꯦꯟꯅ ꯅꯨꯡꯉꯥꯏꯕꯅꯤ ꯀꯩꯅꯣ ꯅꯛꯀꯥꯟꯗꯤ
ꯑꯁ ꯑꯗꯨꯕꯨꯗꯤ ꯅꯨꯡ ꯅꯨꯡꯉꯥꯏꯗ ꯑꯁ ꯉꯥꯏ ꯉꯁꯤ ꯁꯨꯇꯤ ꯂꯥꯎꯅꯤꯅ ꯑꯁ ꯅꯨꯃꯤꯠ ꯆꯨꯞꯄ ꯐꯥꯎꯠꯇꯨꯅꯒ ꯍꯧꯖꯤꯛꯀꯤ ꯍꯧꯒꯞꯄꯅꯦ ꯑꯩꯗꯤ
ꯍ ꯋꯥꯕ ꯃꯥꯜꯂꯤꯅ ꯑꯗꯨꯗ
ꯑꯣꯏꯔꯝꯗꯒꯤ ꯊꯨꯛ ꯊꯣꯛꯇꯦ ꯍꯧꯖꯤꯛꯀꯤ ꯊꯣꯛꯄꯅꯦ ꯉꯔꯥꯡ ꯅꯨꯡꯗꯥꯡꯒꯤ ꯇꯨꯝꯈꯤꯕꯗꯣ ꯎꯝ ꯐꯃꯨꯡꯗꯤ ꯇꯨꯝꯒ ꯑꯗꯨꯝ ꯐꯣꯟ ꯅꯤꯡꯉꯒ ꯂꯩꯗꯤ ꯂꯩ ꯑꯗꯨꯝ ꯃꯄꯥꯟꯗꯤ ꯊꯣꯛ ꯊꯣꯛꯇꯕ ꯍꯧꯖꯤꯗꯤ ꯏ ꯊꯣꯛꯄꯒꯥꯏꯅ
ꯑꯈꯣꯏꯁꯨ ꯍꯨꯖꯤꯛ ꯋꯥꯛꯀꯤꯡ ꯆꯠꯂꯒ ꯍꯜꯂꯛꯄ ꯉꯥꯏꯔꯤꯗ
ꯑꯣ ꯁꯤꯟꯊꯥ ꯁꯥꯃꯟꯕꯒꯤ ꯑꯁ ꯉꯝꯗꯦꯗ
ꯃꯅꯤꯄꯨꯔꯗ ꯂꯩꯕ꯭ꯔꯣ ꯕ꯭ꯔꯣ
ꯍꯣꯏꯁ ꯍꯨꯝ ꯍꯣꯏ ꯑꯗꯨꯗ ꯂꯩꯕꯅꯦ ꯑꯩꯗꯤ ꯍꯨꯃ ꯂꯝꯄꯥꯛꯥ ꯁ꯭ꯋꯥꯏꯗ ꯂꯩꯅꯦ
ꯑꯣ
ꯎꯝ ꯅꯪꯗꯤꯒ ꯊꯤꯂꯣꯡꯕ ꯈꯪꯕ꯭ꯔꯥ
ꯍꯣꯏ ꯈꯪꯉꯦ ꯑꯩꯊꯤꯂꯣꯡ ꯑꯩꯈꯣꯏ ꯍꯥꯟꯅ ꯑꯣ ꯃꯥ ꯄꯣꯔꯣꯝꯄꯥꯠꯇ ꯂꯩꯕ꯭ꯔꯣ
ꯄꯣꯔꯣꯝꯄꯥꯠꯇ ꯈꯔ ꯀꯟꯅ ꯅꯣ ꯂꯥꯁ ꯑꯣꯢꯅ ꯂꯥꯁ ꯏꯌꯥꯔꯗꯔꯥ ꯄ꯭ꯔꯤꯚꯤꯌꯁ ꯏꯌꯥꯔꯗ
ꯂꯥꯁ ꯏꯌꯥꯔꯅꯦ
ꯑꯣ
ꯑꯗꯨ ꯃꯥ ꯂꯩꯕ ꯀꯥꯟꯗ ꯑꯩꯈꯣꯏꯁꯨ ꯏꯃꯥꯟꯅꯕ ꯍꯣꯏꯗ ꯂꯩꯔꯝꯃꯦꯕ
ꯑꯣ
ꯑꯗꯨꯒꯤ ꯃꯩꯊꯤꯂꯣꯡꯁꯨ ꯄꯨꯕ ꯑꯗꯨ ꯑꯗꯨ ꯃꯇꯝꯗꯨꯒꯤ ꯈꯪꯕꯅꯤꯗ
ꯑꯣ ꯁꯤꯂꯣꯡꯗꯤ ꯍꯧꯖꯤꯛ ꯀ ꯀꯗꯥꯏꯗ ꯂꯩꯕꯅꯣ ꯈꯪꯗꯦ ꯑꯩꯗꯤ ꯍꯪꯒꯦꯅ ꯇꯧꯗꯤ ꯇꯧꯕꯅꯤ ꯑꯗꯨ ꯇꯧꯔꯣ ꯑꯗꯩꯩꯗ ꯃꯔꯛ ꯃꯔꯛꯇ ꯈꯛꯇ ꯄꯥꯎꯗꯤ ꯐꯥꯎꯅꯈꯤꯕꯅꯤ
ꯑꯣ ꯈꯪꯗ꯭ꯔꯦꯗ ꯑꯩꯁꯨ ꯀꯗꯥꯏꯗ ꯂꯩꯕ
ꯎꯝ ꯅꯪ ꯍꯧꯖꯤꯛꯁꯨ ꯏꯝꯐꯥꯜꯗ ꯂꯩꯕ ꯅꯠꯇ꯭ꯔꯥ
ꯏꯝꯐꯥꯜꯗ ꯂꯩꯌꯦ ꯍꯣꯏ ꯁꯤ ꯗꯦꯝ ꯀꯣꯂꯦꯖ ꯃꯅꯨꯡꯗ ꯂꯩꯌꯦ
ꯑꯥꯅꯛꯄꯅꯤꯅꯦ ꯅꯈꯣꯏꯗꯤ
ꯑꯣ ꯌꯥꯝ ꯂꯥꯞꯄꯗꯤ ꯅꯠꯇ꯭ꯔꯦ
ꯑ
ꯚꯔꯥꯗ ꯂꯩꯕ꯭ꯔꯥ ꯅꯪꯁꯨ
ꯎꯝ ꯍꯣꯏ ꯁ꯭ꯋꯥꯏꯒꯤꯗꯤ ꯑꯗꯨꯅ ꯑꯗꯨꯝ ꯂꯩꯕꯅꯦ ꯃꯤ ꯇꯔꯨꯛꯅꯦ ꯂꯩꯥꯕꯅꯦ ꯃꯤ ꯂꯩꯌꯦ ꯑꯗꯨꯝ ꯑꯩꯈꯣꯏ ꯃꯤ ꯃꯤ ꯃꯔꯤ ꯃꯉꯥ ꯆꯥꯛꯁꯦ ꯊꯣꯡꯉꯦ ꯃꯤ ꯑꯃ ꯍꯥꯟꯅ ꯊꯣꯡꯉꯦ ꯃꯥꯅꯦ ꯀꯅꯥꯏꯔ ꯃꯥ ꯂꯩꯔꯗꯤ ꯃꯥꯅ ꯈꯛ ꯊꯣꯡꯕ
ꯑꯣ
ꯃꯥꯅ ꯑꯩ ꯀꯥꯏꯗꯅ ꯂꯩꯔꯤꯉꯨ ꯏꯟꯕ ꯑꯗꯨꯒ ꯁꯤꯒꯨꯝꯕ ꯒꯦꯁꯀꯨꯝꯕ ꯏꯁꯤꯡꯒꯨꯝꯕꯗꯤ ꯐꯤ ꯄꯤꯌꯦ ꯔꯥꯏꯁꯨ ꯔꯥꯏꯟ ꯊꯣꯛꯄꯀꯣ
ꯑꯣ ꯄꯨꯡ ꯀꯌꯥ ꯀꯌꯥ ꯁꯤ ꯇꯧꯒꯦ
ꯑꯁ ꯑꯩꯈꯣꯏꯗꯗꯤ ꯄꯨꯡ ꯃꯉꯥꯗꯒꯤ ꯑꯗꯨꯝ ꯄꯥꯎ ꯅꯤꯄꯥꯜꯗꯒꯤ ꯑꯗꯨꯝ ꯄꯨꯡ ꯃꯥꯐꯥꯎꯗꯤ ꯃꯣꯏꯗꯤ ꯐꯤꯁꯔꯤ ꯆꯠꯂꯦ ꯆꯠꯄꯕꯨꯗꯤꯀꯣ ꯑꯩꯈꯣꯏꯒꯤ ꯎꯝ ꯃꯗꯨꯅ ꯁꯨꯇꯤ ꯑꯃ ꯑꯃ ꯄꯤꯕꯀꯣ ꯁꯨꯇꯤ ꯑꯅꯤ ꯃꯤꯒꯤ ꯄꯥꯏꯗ ꯂꯩꯔꯁꯤꯗꯤ ꯑꯗꯨꯁꯨ ꯊꯕꯛ ꯂꯦꯞꯄꯅꯤꯅ
ꯑꯣ ꯑꯗꯨꯗ ꯀꯔꯕꯥꯔꯖꯨ ꯀꯔꯕꯥꯔꯁꯨ ꯇꯧꯕꯗꯤ ꯅꯨꯡꯗꯤ ꯅꯨꯪꯉꯥꯏꯕꯅꯦꯍꯦ
ꯎꯝ ꯀꯥꯋꯥꯁ ꯑꯈꯣꯏꯁꯨ ꯀꯥꯔꯋꯥꯁ ꯀꯤꯗ ꯑꯈꯣꯏꯖꯨ ꯃꯤ ꯂꯩꯕꯅꯦ ꯑꯁ ꯏꯁꯤꯡꯒꯤ ꯋꯥꯏꯗ ꯍꯣꯏ ꯗꯦꯕ ꯊꯕꯛ ꯇꯧꯔꯒ
ꯑꯥ ꯈꯨꯃꯂꯝꯄꯥꯛ ꯀꯔꯤ ꯖꯒꯥꯗꯥ꯫
ꯃꯦꯟ ꯒꯦꯠ ꯅꯠꯇꯕ ꯑꯩ ꯅꯪ ꯅꯪꯒ ꯅꯦ ꯑ ꯅꯪ ꯀꯔꯤ ꯊꯕꯛ ꯇꯧꯕ꯭ꯔꯣ ꯅꯪ꯫
ꯅꯇꯝꯅꯤ꯫ ꯊꯕꯛ ꯇꯧꯗꯦꯗ ꯍꯥꯏꯗꯤ ꯀꯣꯂꯦꯖ ꯀꯥꯔꯛꯑꯦ ꯀꯣꯂꯦꯖ ꯂꯣꯏꯗ꯭ꯔꯤ꯫
ꯎꯝ
ꯈꯔ ꯋꯥꯠꯂꯩ꯫
ꯀꯌꯥ ꯀꯥꯕ꯭ꯔꯣ ꯅꯪ꯫
ꯐꯥꯏꯐ꯫
ꯗꯑꯦꯝ ꯗ ꯅꯠꯇ꯭ꯔꯥ꯫
ꯗꯑꯦꯝꯗ ꯅꯠꯇꯦ ꯑꯦꯝ ꯕꯤꯗ꯫
ꯑꯦꯝ ꯕꯤ ꯫
ꯑꯦꯝ ꯕꯤ ꯑꯦꯝ ꯕꯤ ꯀꯣꯂꯦꯖ ꯑ꯫
ꯑꯣ꯫
ꯍꯥꯥ
ꯑꯦꯝ ꯕꯤ ꯀꯣꯂꯦꯖꯀꯥꯢ ꯀꯥꯏꯔꯣꯝꯗꯅꯣ ꯎꯝ
ꯁꯤ ꯁꯤꯇꯤ ꯀꯟꯚꯦꯟꯁꯟ ꯁꯤ ꯁꯤ ꯁꯤꯇꯤ ꯀꯟꯚꯦꯟꯁꯟ ꯂꯣꯝꯗꯅꯦ꯫
ꯍꯥꯏꯖꯤ ꯕꯖꯥꯔꯔꯣꯝꯗ꯭ꯔꯥ ꯅꯠꯇ꯭ꯔꯒ ꯑ
ꯁꯤ ꯑ ꯃꯥꯍꯕꯂꯤ ꯂꯣꯝꯗ ꯃꯍꯥꯕꯂꯤ
ꯑ ꯑ ꯑꯗꯨ ꯁꯥꯏꯇꯀꯣ꯫ ꯇꯥꯗꯤ ꯇꯥꯏꯌꯦꯕ ꯑꯗꯨ ꯀꯣꯂꯦꯖꯗꯤ ꯃꯍꯥꯕꯂꯤ ꯀꯣꯏꯔꯒ ꯂꯩꯕꯅꯤ ꯑꯩꯈꯣꯏꯒꯤ ꯎꯝ ꯑꯉꯥꯡꯁꯤꯡ ꯂꯩꯕꯅꯤꯅꯀꯣ꯫
ꯑ
ꯑꯗꯨꯗꯤ ꯂꯣꯏꯔꯗꯧꯔꯦ ꯁꯤꯃꯤꯁꯇꯔ ꯐꯥꯏꯚ ꯀꯥꯔꯗꯤ꯫ ꯍꯟꯗꯛꯀꯤꯅ ꯂꯥꯁ ꯏꯌꯥꯔ ꯅꯠꯇ꯭ꯔꯥ꯫
ꯍꯟꯗꯛ ꯂꯥꯁ ꯍꯟꯗꯛ ꯂꯥꯁ ꯏꯌꯥꯔ ꯑꯣꯏꯔꯦꯗ ꯐꯥꯏꯚ ꯁꯤꯃꯤꯁꯇꯔ ꯍꯧꯖꯤꯛ ꯑꯦꯛꯖꯥꯝ ꯊꯥꯗ꯭ꯔꯤꯕ꯫ ꯆꯝ
ꯑꯁꯦꯡꯕꯗꯤ ꯂꯣꯏꯗꯤ ꯂꯣꯏꯒꯗꯕꯅꯦ ꯑꯩꯅ
ꯊꯥꯍꯧꯗꯕ ꯕꯦꯛꯁꯨ ꯊꯥꯗꯕ꯫
ꯑꯍꯣ ꯍꯣꯍꯣ ꯍꯣ꯫ ꯥ ꯑꯁ ꯄꯥꯈꯪꯁꯤꯗꯤ ꯂꯩꯅꯦ ꯀꯤꯖꯥꯔꯂꯦꯁꯇ ꯂꯩ ꯄꯥꯈꯡꯁꯤꯡꯗꯤ
ꯕꯦꯒꯁꯨ ꯊꯥꯕ ꯌꯥꯗꯦ ꯍꯥꯏꯌꯦꯦ ꯑꯣꯖꯥ ꯍꯣꯏꯅ ꯑꯗꯨꯒꯤ
ꯎꯝ
ꯀꯥꯜꯃꯦꯗ
ꯑ ꯎꯥꯏꯅꯦ ꯀꯂꯦꯖ ꯍꯗ ꯀꯣꯂꯦꯖ ꯂꯥꯏꯐ ꯂ
ꯑꯁ ꯋꯥꯏꯗ ꯀꯣꯂꯦꯖ ꯂꯥꯏꯐꯁꯨ ꯑꯩꯈꯣꯏꯗꯤ ꯀꯣꯂꯦꯖ ꯀꯥꯏ ꯍꯥꯏꯕꯅ ꯃꯃꯤꯡ ꯈꯛꯇꯅꯤꯗ
ꯀꯁꯨ ꯑꯗꯨꯝ ꯇꯧꯗꯤ ꯇꯧꯅꯤ ꯅꯨꯡꯉ ꯏꯟ ꯑꯦꯟꯖꯣꯏꯟꯁꯨ ꯇꯧꯋꯦꯗꯅ ꯀ ꯋꯥꯁꯨ ꯄꯤꯗꯦ ꯋꯥꯔꯟꯁꯨ ꯄꯤꯑꯕ ꯋꯥꯔ ꯗ ꯃ ꯋꯥ ꯂꯧꯗꯕ ꯑꯩꯈꯣꯏ
ꯑ ꯌꯥ
ꯑꯩꯣꯏꯕꯨꯗꯤ ꯍꯥꯏꯗꯤ ꯍꯥꯏꯇꯦ ꯑꯗꯨ ꯑꯣꯏꯔ ꯁꯦꯅꯤꯌꯔꯅꯦ ꯣ
ꯑ ꯑꯩꯈꯣꯏ ꯍꯥꯟꯅ ꯑꯩ ꯍꯥꯟꯅ ꯁꯦꯅꯥꯄꯇꯤꯗ ꯀꯥꯔꯝꯕꯅꯦ ꯑ
ꯑꯣ
ꯃꯥꯡꯣꯏ ꯕ꯭ꯔꯦꯁꯇ
ꯑꯣ ꯍꯣꯏ ꯏꯄꯥ ꯃꯥ ꯑꯗꯨ
ꯑꯣ ꯀꯣꯡꯒ꯭ꯔꯦꯁꯇ ꯀꯥꯔꯒ ꯀꯥꯕ ꯇꯣꯛꯈ꯭ꯔꯦ ꯑꯃꯨꯛꯀ
ꯍꯩꯗ꯭ꯔꯕꯥꯗ
ꯑ ꯃꯥꯎꯟ ꯕ꯭ꯔꯦꯖꯁꯦ ꯀꯥꯕ ꯅꯨꯡꯉꯥꯏꯇꯦꯗ
ꯑꯩꯅꯣ
ꯑꯁ ꯍꯣꯏꯁꯦ ꯀꯟꯇ꯭ꯔꯤꯕ꯭ꯌꯨꯁꯟ ꯌꯥꯝꯃꯦ ꯑꯗꯨꯒ ꯃꯣꯏꯒꯤ ꯏꯟꯁꯇꯣꯜꯃꯦꯟ ꯇꯥꯏꯞ ꯂꯧꯕꯁꯨ
ꯑꯁ ꯉ ꯑꯩꯁꯨ ꯃꯥꯃꯦꯟ ꯇꯥꯔꯛꯑꯀꯥꯟꯗ ꯂꯤꯁꯤꯡ ꯂꯤꯁꯤꯡꯅꯤꯃꯥꯅ ꯇꯩ ꯂꯤꯁꯤꯡ ꯇꯔꯥ ꯇꯔꯥ ꯁꯥꯕꯤꯣ ꯑꯩꯈꯣꯏꯒꯤꯗꯤ ꯉꯥꯃꯤꯕꯀꯣ ꯁꯤꯡꯣꯏ ꯑꯣꯏꯔꯗꯤꯗꯤ
ꯑ ꯑꯦꯚ꯭ꯔꯤ ꯑꯦꯚ꯭ꯔꯤ ꯁꯤꯦꯃꯦꯁꯇꯔꯗ ꯃꯣꯏꯒꯤ ꯏꯟꯁꯇꯣꯜꯃꯦꯟ ꯂꯧꯋꯦꯕ
ꯁ ꯑꯗꯨꯅꯦ ꯉꯝꯗꯦ ꯍ ꯂꯩꯦꯔ ꯂꯤꯁꯤ ꯇꯔ ꯄꯨꯊꯣꯛꯄ ꯂꯩꯇꯦ ꯑꯩꯈꯣꯏꯁꯨ ꯄꯩꯁꯥ
ꯍꯣꯏ
ꯅꯤꯅ ꯁꯤ ꯉꯝꯗꯕꯅꯦ ꯁꯤ ꯏꯔꯉꯥꯝ ꯊꯦꯗꯤ
ꯍꯣꯏ
ꯈꯔ ꯄꯩꯁꯥꯁꯨ ꯏꯁꯄꯤꯦꯌꯔ ꯊ ꯊꯣꯛꯅꯤ ꯅꯠꯇ꯭ꯔꯔꯗꯤ ꯑꯗꯨ ꯑꯁ ꯂꯣꯄꯥ ꯂꯩꯔꯤ ꯔꯦꯟ ꯂꯩ ꯆ ꯏꯝꯄ ꯉ ꯍꯥꯏꯕꯤꯀꯣ ꯑ
ꯑꯣ
ꯑꯩꯩ ꯁꯥꯅꯦ ꯍꯥꯏꯒꯤ
ꯍꯧꯖꯤꯛ ꯏꯕꯥꯅꯤ ꯇꯧꯕꯁꯦ ꯃꯤꯅꯤꯠ ꯀꯌꯥ ꯀꯌꯥ ꯇꯧ ꯍꯥꯏꯕ꯭ꯔꯕ꯭ꯔꯣ
ꯍ ꯗꯝꯁꯤ ꯂꯥꯛ ꯗꯦꯠ ꯌꯥꯔ ꯑꯗꯨꯗꯤ ꯍꯥꯏꯗꯤ ꯊꯅꯁꯦ
ꯑ ꯌꯥꯏ ꯅꯪ ꯊꯕꯛ ꯂꯩꯕ꯭ꯔꯥ
ꯆꯃꯗꯤ ꯂꯩꯇꯗ ꯍꯧꯖꯤꯛ ꯆ ꯇꯅ ꯇꯁꯦꯅꯅ ꯈꯗ
ꯑꯦꯗ ꯗ ꯃꯐꯝ ꯑꯃꯗ ꯆꯠꯅꯤꯡꯉꯥꯏꯗꯤ ꯂꯩꯌꯦꯕ
ꯑꯣ ꯎꯝ ꯅꯪ ꯏ ꯀꯣꯠꯇꯣ ꯀ ꯐꯣꯟꯅꯔꯒ
ꯑ ꯍꯣꯏ ꯁꯤꯗ ꯐꯥꯎꯒ
ꯎꯝ ꯎꯝ
ꯅꯪꯒꯤ ꯐꯣꯟ ꯅꯝꯕꯔ ꯑꯩ ꯑꯗꯨꯗ ꯇꯧꯔꯛꯀꯦ
ꯍꯣꯏ ꯍꯣꯏ ꯍꯣꯏ ꯏꯃꯧ ꯁꯥꯒꯦ ꯍꯥꯏ ꯍꯩꯅꯩ ꯊꯦꯡꯅꯁꯦ ꯑꯗꯨꯗꯤ
ꯑ ꯍꯣꯏ ꯑꯗꯨꯗꯤ ꯎꯅꯔꯁꯦ ꯍꯥꯏꯅ
ꯍꯣꯏ ꯍꯣꯏ
ꯑ ꯍꯣꯏ ꯍꯣꯏ ꯑꯗꯨ ꯑꯗꯨꯗꯤ ꯊꯃꯦꯀꯣ